ꯑꯥ
ꯇꯥꯏ ꯇꯥꯢ
ꯑꯥ ꯈꯤꯇꯪ ꯈꯧꯅ ꯍꯥꯏꯔꯛꯑꯣ
ꯀꯩꯗꯧꯕ
ꯈꯤꯇꯪ ꯍꯧꯅ ꯍꯥꯏꯔꯛꯑꯣꯕ
ꯍꯧ ꯅꯣꯏꯅ ꯌꯥꯝ ꯇꯞꯅꯁꯨ ꯊꯥꯏꯌꯦ ꯅꯪꯒꯤꯁꯦ ꯁꯤ ꯍꯥꯏꯗꯤ ꯇꯞꯄꯗꯣ ꯃꯈꯣꯟꯁꯦ
ꯑꯗꯨꯅꯦ ꯇꯞ ꯇꯞ ꯇꯥꯕꯅꯦ ꯈꯔ ꯆꯪ ꯏꯁꯄꯤꯀꯔꯗ ꯈꯔ ꯆꯪꯁꯤꯜꯂꯒ ꯈꯔ ꯍꯧꯅ ꯍꯥꯏꯔꯛꯑꯣ
ꯑ ꯍꯣꯏ ꯍꯣꯢ ꯑꯩꯅ ꯑꯩꯅꯅꯦ ꯁꯨꯃꯥꯏꯅ ꯅꯪꯅ ꯑꯩ ꯑꯩ ꯁꯤꯒꯤ ꯄꯣꯠꯁꯦ ꯍꯥꯞꯄꯒ ꯋꯥꯔꯤ ꯁꯅꯗꯔꯥ
ꯑꯥ
ꯑꯗꯨ ꯑꯩꯅ ꯍꯥꯞꯇꯕ ꯃꯤ ꯑꯃꯗ ꯇꯧ ꯋꯥꯕ꯭ꯔꯣ
ꯌꯥꯗꯦ ꯂꯣꯏ ꯍꯥꯞꯄꯒ ꯇꯧꯗꯣꯏꯅꯦ ꯋꯥꯆꯦꯞ ꯋꯥꯆꯦꯞ ꯄꯥꯏꯗ꯭ꯔꯗꯤ ꯋꯥꯆꯦꯞꯇ ꯚꯤꯗꯤꯑꯣ ꯀꯣꯜ ꯇꯧꯅꯕ ꯌꯥꯗꯦꯗꯅ
ꯑꯥ
ꯑꯗꯨꯃꯥꯏꯅ ꯁꯤ ꯌꯥꯎꯗ꯭ꯔꯗꯤ ꯁꯤꯗ ꯀꯣꯜ ꯇꯧꯕ ꯌꯥꯗꯦ
ꯑꯗꯨꯗꯤ ꯑꯍꯥꯞꯄ ꯃꯁꯦꯟ ꯀꯩꯅꯣ ꯇꯧꯗꯕ
ꯍꯣꯏ ꯑꯍꯥꯞꯄ ꯃꯁꯦꯟ ꯑꯗꯣ ꯑꯍꯥꯞꯄ ꯃꯁꯦꯟ ꯍꯥꯏꯁꯤꯁꯨ ꯅꯪꯅ ꯅꯪꯅ ꯇꯧꯕꯗꯤ ꯌꯥꯔꯣꯏꯕ ꯍꯥꯏꯗꯤ ꯃꯣꯏꯅ ꯄꯤꯔꯛꯄ ꯃꯤ ꯈꯛꯇꯅꯦꯕ ꯄ꯭ꯔꯨꯐ ꯇꯧꯔꯛꯄ ꯃꯤꯗꯣ ꯑꯗꯨ ꯈꯛꯇꯅꯦꯕ ꯑꯩꯗꯤ ꯏꯃꯥꯅꯕꯤ ꯕꯤꯗꯨꯅ ꯑꯃꯨꯛ ꯃꯣꯏꯒꯤ ꯃꯤ ꯈꯣꯃꯛꯅꯕꯅ ꯏꯃꯥꯟꯅꯕꯤꯗꯨꯅ ꯍꯥꯄꯛꯄꯩ ꯋꯥꯅꯦꯕ ꯃꯣꯏ ꯃꯤ ꯑꯍꯨꯝ ꯑꯍꯨꯝ ꯍꯥꯞꯍꯜꯂꯦ ꯍꯥꯏꯌꯦꯕ
ꯎꯝ ꯑꯗꯨ ꯀꯅꯨꯣ ꯅꯣꯏꯒꯤ ꯅꯣꯏꯒꯤ ꯔꯦꯁ
ꯅꯠꯇꯦꯍꯦ ꯑꯩꯈꯣꯏꯒꯤ ꯅꯠꯇꯦ ꯀꯩꯅꯣꯒꯤꯅꯤ ꯃꯣꯏ ꯂꯦꯡꯒ꯭ꯁꯇꯤꯛ ꯗꯤꯄꯥꯔꯠꯃꯦꯟꯒꯤꯅꯦ
ꯈꯪꯗꯦ ꯑꯗꯨꯗꯤ ꯃꯣꯏ ꯑꯣꯖꯥꯅ ꯍꯥꯏꯔ ꯍꯥꯏꯕ
ꯎꯝ ꯑꯗꯨꯗꯤ ꯁ ꯈꯂꯦꯕ ꯃꯣꯏ ꯇꯥꯛꯇꯦ ꯊꯣꯛꯇꯦ ꯑꯗꯨ ꯀꯩꯅꯣ ꯇꯧꯗꯦ ꯂꯣꯀꯦꯁꯟꯁꯨ ꯊꯥꯗꯣꯏꯔꯕ
ꯑ ꯊꯥꯗ꯭ꯔꯁꯨ ꯌꯥꯕꯅꯤ
ꯑꯣ ꯍꯧꯖꯤꯛ ꯃꯣꯏꯅ ꯇꯥꯛꯄꯤꯔꯛꯀꯅꯤꯅ ꯍꯥꯏꯗꯣꯏ ꯅꯪꯉꯣꯟ ꯊꯥꯔꯛꯄꯗꯣ
ꯑꯥ ꯑꯥ
ꯎꯝ ꯇꯇ
ꯄꯤꯔꯛꯇꯕꯅꯦ ꯀꯩꯁꯨ ꯊꯣꯛꯂꯛꯇꯕꯅꯤ ꯍꯥꯏꯗꯤ ꯃꯣꯏꯅ ꯃꯣꯏꯅ ꯀꯩꯅꯣꯃ ꯍꯥꯏꯗꯤ ꯃꯤꯗꯣ ꯈꯜꯂ ꯈꯜꯂꯒ ꯍꯥꯏꯗꯤ ꯑꯈꯪꯕ ꯃꯤꯗꯣ ꯈꯜꯂ ꯈꯜꯂꯒ ꯄꯤꯕ꯭ꯔꯥ ꯀꯩꯅꯣꯝ ꯇꯧꯕꯅꯦꯕ
ꯑꯣ ꯑꯗꯨꯗꯒꯤ ꯁꯨꯃꯥꯏꯅ ꯋꯥꯔꯤ ꯁꯥꯟꯅꯗ꯭ꯔꯁꯨ ꯀꯩꯅꯣꯃ ꯄꯥꯔ ꯌꯥꯅꯤꯅ ꯃꯩꯇꯩ ꯃꯤꯒꯤ
ꯑꯥ ꯑꯥ ꯑꯗꯨꯃꯥꯏꯅ ꯗꯥꯏꯅꯥꯅꯁꯨ ꯑꯗꯨꯃꯥꯏꯅ ꯍꯥꯏꯕ ꯑꯗꯣ ꯃꯤꯗꯤ ꯍꯥꯏꯗꯤ ꯇꯣꯟ ꯀꯩꯀꯥꯗꯣ ꯌꯦꯡꯉꯛꯇꯣꯏꯅꯤꯅ ꯄꯥꯕꯗꯣ ꯄꯥꯊꯣꯛꯄꯗꯣ ꯄꯥꯊꯣꯛꯄꯒ ꯋꯥ ꯉꯥꯡꯕꯁꯦ ꯈꯦꯠꯅꯩꯗꯅ
ꯍꯣꯏ
ꯑꯗꯨꯗꯨꯅ ꯍꯣꯔꯦꯟ ꯋꯥ ꯉꯥꯡꯕꯗꯣ ꯃꯥꯟꯗ꯭ꯔꯗꯤ ꯌꯥꯔꯣꯏꯗꯣꯏꯕ
ꯎꯝ ꯑꯗꯨ ꯁꯨꯃꯥꯏꯅ ꯑꯩꯈꯣꯏꯅ ꯋꯥ ꯉꯥꯡꯕꯁꯨ ꯁꯦ ꯁꯦꯚ ꯇꯧꯗꯨꯢꯔꯕ
ꯃꯣꯏꯅ ꯁꯦꯞ ꯇꯧꯕ ꯍꯥꯏꯁꯦ ꯁꯦꯞꯇꯤ ꯇꯧꯔꯅꯤꯕ ꯍꯥꯏꯗꯤ ꯇ꯭ꯔꯥꯟꯁꯀ꯭ꯔꯤꯞ ꯇꯧꯕꯒꯤ ꯑꯗꯨꯗꯨꯒ ꯍꯥꯥ
ꯀꯩꯗꯧꯗꯣꯏꯅꯣꯕꯗꯨ ꯍꯥꯏꯗꯤ ꯑꯗꯨꯗꯣ ꯇꯧꯔꯒ
ꯈꯪꯗꯦ ꯃꯣꯏ ꯃꯅꯤꯄꯨꯔꯤ ꯃꯅꯤꯄꯨꯔꯤ ꯂꯣꯟ ꯊꯤꯖꯤꯟꯕ ꯑꯣꯏꯔꯝꯒꯅꯤ ꯈꯪꯗꯦ ꯑꯩꯁꯨ ꯌꯥꯝ ꯀꯨꯞꯅꯗꯤ ꯈꯥꯡꯗꯦ
ꯑꯗꯨꯗꯤ ꯁꯨꯝ ꯑꯩꯈꯣꯏꯒꯤ ꯋꯥꯔꯤ ꯁꯥꯟꯅꯕ ꯀ ꯑꯗꯨꯝ ꯔꯦꯀꯣꯠꯅꯤꯅꯦ
ꯔꯦꯀꯣꯠ ꯍꯥꯏꯁꯦ ꯔꯦꯀꯣꯠ ꯃꯛꯇꯤ ꯅꯠꯇꯦ ꯍꯥꯏꯌꯦꯕ ꯍꯥꯏꯗꯤ ꯑꯗꯨꯝ ꯊꯝꯒꯗꯕ ꯄꯣꯠ ꯅꯥꯠ ꯌꯥꯏꯌꯦꯕ ꯑꯗꯨꯅꯅꯦꯕ ꯃꯤ ꯋꯥ ꯑꯗꯨ ꯇ ꯄꯪꯁꯥꯟ ꯁꯥꯟꯅ ꯌꯥꯏꯁꯦ ꯅꯠꯇꯔꯗꯤ ꯔꯦꯀꯣꯠ ꯇꯧꯒꯗꯕ ꯊꯕꯛ ꯑꯣꯏ ꯇꯥꯔꯗꯤ ꯃꯣꯏ ꯍꯥꯏꯗꯤ ꯈꯔ ꯃꯦꯜ ꯑꯣꯏꯕ ꯋꯥ ꯁꯥꯟꯅꯍꯟꯅꯤꯗꯅ
ꯑꯗꯨꯅꯦ ꯍꯥꯏꯗꯤ ꯑꯩꯁꯨ ꯈꯜꯂꯤꯅꯦ ꯍꯥꯏꯗꯤ ꯔꯦꯀꯣꯠꯀꯤ ꯔꯦꯀꯣꯠ ꯆꯠꯇꯧꯔꯗꯤ ꯄꯨꯔꯥ ꯕꯦꯔꯥꯅꯤ ꯍꯥꯏꯗꯤ ꯑꯩꯈꯣꯏꯅ ꯀꯩꯀꯩ ꯍꯥꯏꯕ ꯈꯣꯠꯄ ꯑꯣꯏꯔꯗꯤ
ꯑꯗꯨꯅ ꯍꯥꯏꯁꯦ ꯑꯗꯨ ꯀꯩꯀꯩ ꯍꯥꯏꯕ ꯈꯣꯠꯄꯗꯣ ꯑꯝꯇ ꯇꯧꯗ꯭ꯔꯁꯨ ꯌꯥꯏꯑꯦꯕ ꯍꯥꯏꯗꯤ ꯀꯨꯁꯤꯅꯦꯕ ꯊꯖꯤꯜꯂꯣ ꯃꯣꯏ ꯔꯦꯀꯣꯠꯇꯣ ꯀꯩꯁꯨ ꯗꯔꯀꯥꯔ ꯂꯩꯇꯕꯩꯅꯦꯕ
ꯎꯝ ꯎꯝ ꯎꯝ ꯑꯇꯣꯞꯄ ꯃꯔꯣꯟꯁꯨ ꯌꯥꯏꯑꯦꯕ ꯑꯗꯨ ꯅꯠꯇ꯭ꯔꯥ
ꯑꯥ ꯑꯇꯣꯞꯄ ꯃꯔꯣꯜꯁꯨ ꯑꯗꯨ ꯑꯇꯣꯞꯄ ꯃꯔꯣꯜ ꯍꯥꯏꯔꯒꯅ ꯃꯁꯥ ꯃꯁꯥꯅꯤ ꯍꯥꯏꯗꯤ ꯃꯁꯥꯅ ꯉꯥꯡꯖꯕ ꯃꯔꯣꯜꯗꯣ ꯑꯣꯏꯖꯗꯣꯏꯕ
ꯑꯣ
ꯄꯥꯁꯤ ꯄ ꯗꯅ ꯃꯣꯏꯒꯤ ꯃꯔꯣꯟꯗꯣ ꯑꯗꯨ ꯈꯟꯖ ꯑꯗꯨꯒ ꯃꯣꯏ ꯃꯣꯏ ꯃꯁꯥ ꯃꯁꯥ ꯅꯪ ꯉꯔꯥꯡ ꯈꯟꯕꯗ ꯑꯃ ꯂꯔꯟ ꯏꯁꯄꯤꯤꯛ ꯔꯥꯏꯠ ꯏꯁꯄꯤꯛ ꯇꯧꯕ ꯑꯃ ꯈꯜꯂꯤꯗꯅ ꯑꯗꯨꯗꯣ ꯑꯩꯈꯣꯏ ꯑꯦꯕ꯭ꯔꯤꯗꯦ ꯉꯥꯡꯅꯕ ꯅꯨꯡꯇꯤꯒꯤ ꯉꯥꯡꯅꯕ ꯂꯣꯟꯗꯨ ꯑꯣꯏꯗꯅ
ꯎꯝ
ꯑꯗꯨꯗꯨꯅ
ꯎꯝ
ꯕꯥꯅꯤ ꯁꯥꯟꯅꯩ ꯋꯥꯁꯦ ꯑꯪꯒ꯭ꯔꯦꯖ ꯑꯪꯒ꯭ꯔꯦꯖꯤ ꯋꯥꯍꯩ ꯌꯥꯝ ꯌꯥꯎꯗꯣꯔꯦ
ꯌꯥꯎꯋꯦ
ꯑꯗꯨ ꯑꯗꯨ ꯌꯥꯎꯔꯅꯤꯉꯣꯟ ꯅꯪ ꯋꯥꯔꯤ ꯑꯗꯨꯝ ꯂꯤꯔꯛꯑꯣ ꯌꯥꯔꯦ ꯀꯩ ꯀꯩ ꯃꯊꯦꯜ ꯆꯥꯒꯦ
ꯍꯧꯖꯤꯛ ꯆꯥ ꯂꯣꯏꯗ ꯉꯥꯏꯔꯤ ꯑꯌꯨꯛꯀꯤ ꯅꯨꯡꯁꯥꯖꯝꯖꯥ ꯍꯧꯒꯠꯄꯒ ꯀꯨꯟꯊ꯭ꯔꯥ ꯌꯧꯔꯦ ꯁꯥꯕꯅꯦ ꯁꯤꯒꯔꯦ ꯎ
ꯑ ꯑꯩ ꯊꯀꯅꯤ ꯕ ꯕꯦꯠ ꯑꯃꯒ ꯆꯥꯒꯅꯤ
ꯎꯝ ꯃꯖꯤꯤꯡꯒꯣꯝꯗ ꯌꯥꯎꯈꯔꯦꯅ ꯌꯥꯝ ꯉꯥꯡꯉꯦꯅ
ꯑꯗꯨꯗ ꯅꯥꯏꯗꯦ ꯅꯣ ꯑꯦ ꯇꯂ ꯀꯅ
ꯍ
ꯅꯍꯥꯟꯈꯩꯗꯤ ꯇꯥꯗꯕꯅꯤ ꯃꯤ ꯋꯥ ꯉꯥꯡꯉꯁꯨ ꯑꯩꯅꯕꯨꯗ ꯍꯧꯔꯗꯤ ꯇꯧꯔꯛꯑꯗꯕꯅꯤ
ꯅꯣꯏ ꯊꯕꯛ ꯆꯠꯅꯔꯣꯏꯗ꯭ꯔꯣ
ꯈꯪꯗꯦ ꯃꯃꯥꯗꯤ ꯈꯪꯗꯦ ꯕꯕꯥꯗꯤ ꯆꯠꯈ꯭ꯔꯦ
ꯑꯣ ꯁꯦꯟꯗꯔꯤ ꯊꯕꯔ ꯂꯩꯇꯕ
ꯑꯗꯨ ꯃꯦꯝꯅꯦ
ꯃ ꯀꯩꯗ ꯆꯜꯒ
ꯇꯟꯔꯤꯌꯦ ꯃꯥꯗꯤ
ꯃꯥ ꯀꯦꯗ ꯅꯗꯗꯦ
ꯃꯥꯗꯤ ꯀꯋ ꯊꯥꯖꯂꯦ
ꯑꯣ ꯑꯗꯨ ꯀꯩ ꯂꯝꯕꯤꯗ ꯆꯠꯇꯣꯏꯅꯣꯕ
ꯑꯗꯨꯝ ꯁꯥꯏꯟꯁꯇ ꯃꯥꯅ ꯀꯣꯏꯠꯇ ꯊꯥꯈ꯭ꯔ ꯑꯗꯣ ꯕꯥꯏꯌꯑꯣꯂꯣꯖꯤ ꯑꯗꯒꯤ ꯀꯩꯅꯣ ꯖꯨꯂꯣꯖꯤ ꯌꯥꯎꯕ꯭ꯔꯣ ꯌꯥꯎꯗ ꯃꯥꯜꯂꯦ ꯕꯥꯏꯑꯣꯂꯣꯖꯤꯅꯦ ꯐꯤꯖꯤꯀꯦꯜ ꯏꯗꯨꯀꯦꯁꯟꯅꯦ
ꯀꯩꯅꯣ ꯇꯧꯍꯜꯂꯣ ꯌꯣꯒꯥꯒꯤꯗ ꯆꯪꯍꯜꯂꯣ ꯆꯦꯄꯌꯥ
ꯑꯗꯨꯅ ꯑꯩꯁꯦ ꯐꯤꯖꯤꯀꯦꯜ ꯏꯗꯨꯀꯦꯁꯟꯒꯤꯗꯨꯗ ꯂꯣꯏ ꯌꯥꯎꯒꯦ
ꯍꯥꯏꯗꯤꯅꯦ ꯑꯩꯅ ꯂꯧꯔꯝꯕ ꯍꯥꯟꯅ ꯂꯧꯔꯝꯕ ꯀꯩꯅꯣꯁꯦ ꯀꯩ ꯍꯥꯏꯅꯤ ꯑꯁꯤꯁꯦ ꯀꯥꯟꯅꯗꯦ ꯍꯥꯏꯌꯦꯕ ꯎꯝ ꯊꯕꯛ ꯐꯪꯕ ꯋꯥꯕꯗꯣ ꯑꯣꯏꯌꯦꯕ ꯑꯗꯩ ꯊꯕꯛꯁꯨ ꯂꯩꯇ ꯋꯥꯠꯁꯨꯒꯨꯝ ꯇꯥꯔ ꯑꯣꯏꯕ ꯑꯗꯨꯅ ꯍꯥꯏꯗꯤ ꯃꯤꯗꯨꯣ ꯌꯥꯝꯗ꯭ꯔꯤ ꯌꯥꯝꯃꯛ ꯄꯒꯦ ꯑꯗꯨꯅ ꯑꯩꯗꯣ ꯌꯣꯒꯥꯒꯤ ꯇꯧꯒꯦꯅ ꯈꯜꯂꯝꯃꯦꯕꯀꯣ ꯑꯗꯨ ꯀꯀꯥꯒꯤꯁꯨ ꯑꯗꯨꯝ ꯐꯪꯉꯒ ꯀꯩꯅꯣ ꯆꯪ ꯌꯥꯅꯦꯕ ꯈꯨꯃꯍꯟꯂꯄꯥꯛꯩꯗ ꯊꯛ ꯆꯪ ꯕꯃ ꯂꯝꯄꯥꯛ ꯆ ꯗꯤ ꯊꯕꯛꯇꯣ ꯇꯧꯔꯒ ꯄꯣꯠ ꯆꯥꯎꯅꯦꯕ
ꯑꯣꯝ ꯎꯝ
ꯑꯩꯈꯣꯏꯒꯤ ꯏꯃꯥꯟꯅꯕꯤꯒꯤ ꯃꯆꯦꯅꯦꯕ ꯃꯥꯗꯣ ꯀꯩꯅꯣ ꯅ꯭ꯌꯨꯇ꯭ꯔꯤꯁꯟ ꯇꯧꯋꯦꯕ ꯑꯗꯨ ꯃꯥ ꯍꯦꯛ ꯂꯣꯏꯕꯒ ꯈꯨꯃꯟ ꯂꯝꯄꯥꯛꯇ ꯆꯪꯕ ꯀꯥꯟꯗ ꯊꯛ ꯄꯩꯁꯥ ꯐꯪꯉꯒ ꯄꯩꯁꯥꯗ ꯈꯨꯌꯥ ꯑꯃ ꯀꯩꯅꯣꯅꯤꯅ ꯑꯣꯗ ꯎꯝ ꯁꯦꯟꯇꯦꯜꯜꯂꯦꯪꯗ ꯁꯄꯣꯔꯠꯁꯤ ꯆꯪꯈꯤꯕꯅ ꯅ꯭ꯌꯇ꯭ꯔꯤꯁꯟꯒꯤ ꯆꯪꯁꯤꯅ ꯄꯁꯥꯥꯛ ꯆꯥꯎꯋ ꯍꯥꯏꯕ
ꯑꯣ
ꯑꯗꯨꯅ ꯑꯗꯨꯝ ꯑꯗꯨꯃꯥꯏꯅ ꯌꯣꯒꯥꯒꯤ ꯇꯧꯔꯗꯤ ꯃꯥ ꯀꯩꯅꯣ ꯆꯪꯈꯤꯅꯦꯕ
ꯑ ꯑ ꯑꯗꯨ ꯁꯄꯣ ꯀꯨꯝꯕꯒ ꯃꯥ ꯍꯟꯖꯤꯔꯦ ꯐꯤꯖꯤꯀꯦꯜ ꯏꯖꯀꯦꯟꯣꯜꯍꯜꯂꯦꯕ ꯑꯗꯣ ꯐꯤꯖꯤꯀꯦꯜ ꯏꯗꯨꯀꯦꯁꯟ ꯈꯟꯕ ꯍꯥꯏꯁꯦ ꯑꯗꯨꯝ ꯁꯕꯖꯦꯛ ꯍꯥꯏꯗꯤ ꯑꯗꯨꯒ ꯃꯔꯤ ꯂꯩꯅꯕ ꯁꯕꯖꯦꯛ ꯃꯔꯤ ꯃꯉꯥ ꯌꯥꯎ ꯅꯦꯕ ꯍꯥꯏꯗꯤ ꯑꯩꯈꯣꯏꯗꯤꯀꯋ ꯊꯥꯔꯛꯇꯕꯅꯤꯅ ꯈꯪꯗꯦꯗꯅ ꯃꯣꯏꯍꯗ ꯑꯩ ꯍꯧꯖꯤꯛ ꯃꯥꯅ ꯕꯥꯏꯑꯣꯂꯣꯖꯤ ꯈꯜꯂꯤꯗꯅ ꯂꯣꯖꯤ ꯈꯟꯕꯗꯨꯗꯁꯨ ꯕꯥꯏꯑꯣꯂꯣꯖꯤꯅꯦ ꯕꯣꯇꯅꯤꯅꯦ ꯖꯨꯂꯣꯖꯤꯅꯦ ꯕꯥꯏꯑꯣ ꯀꯦꯃꯦꯁꯇ꯭ꯔꯤ ꯕꯥꯏꯑꯣ ꯇꯦꯛꯅꯣꯂꯣꯖꯤ ꯖꯤ
ꯎꯝ ꯎꯝ ꯎꯝ ꯎꯝ ꯎ ꯍꯣꯏ ꯍꯣꯏ ꯌꯥꯎꯕꯅꯦ ꯌꯥꯎꯕꯅꯦ ꯑꯗꯣ ꯀꯥꯟꯕꯨꯗꯤ ꯀꯥꯟꯅꯩ ꯑꯗꯨꯁꯨꯅꯦ ꯐꯪꯕ ꯊꯨꯕꯗꯣ ꯊꯨꯕ ꯍꯥꯟꯕ ꯌꯦꯡꯉꯣꯕ ꯑꯗꯣ ꯍꯧꯖꯤꯛꯀꯤꯗꯨꯅ ꯐꯪꯕ ꯊꯨꯕ ꯍꯥꯟꯕꯅꯦꯕ
ꯑꯥ꯫
ꯑꯗꯨꯒ ꯑꯩꯈꯣꯏ ꯊꯕꯛꯁꯦ ꯑꯩꯅ ꯍꯧꯖꯤꯛ ꯇꯧꯔꯤꯁꯤꯁꯨ ꯀꯩꯅꯣ ꯇꯧꯋꯦꯕ ꯃꯤ ꯐꯪꯅꯗ꯭ꯔꯁꯨ ꯃꯅꯤꯄꯨꯔꯗꯕꯨꯗꯤ ꯌꯥꯝ ꯌꯥꯝꯃꯦ ꯑꯗꯨꯑꯣꯏꯁꯨ
ꯑꯥ꯫
ꯇꯝꯕ ꯋꯥꯕꯅꯦꯕ ꯊꯕꯛꯁꯨ ꯐꯪꯕꯕꯨꯗꯤ ꯋꯥꯏꯑꯕ ꯃꯤ ꯇꯧꯅꯗꯝꯅꯤꯅ ꯫ ꯑꯗꯨꯗꯤ ꯃꯤꯌꯥꯝ ꯃꯝꯗ ꯔꯦ꯫ ꯊꯨꯅ ꯐꯪꯗꯣꯏ ꯅꯠꯇ꯭ꯔꯅ ꯫
ꯃꯥꯅꯤ ꯃꯥꯅꯤ ꯃꯤꯌꯥ ꯃꯔꯕ
ꯃꯤ ꯌꯥꯝꯃꯦ ꯑꯩꯈꯣꯏ ꯃꯅꯤꯄꯨꯔꯒꯤꯗ ꯈꯨꯌꯥꯝ ꯑꯃ ꯫ ꯀꯩꯅꯣ ꯇꯧꯋꯤ ꯆꯥꯟꯗꯤꯒꯔꯁꯤ ꯂꯩꯇꯦꯅꯦꯁꯄꯤꯇꯥꯜ ꯑꯅꯤꯃꯨꯛ ꯑꯗꯨꯃꯥꯏꯅ ꯂꯩꯗ ꯂꯩꯌꯦꯕ꯫ ꯍꯥꯏꯗꯤ ꯑꯩꯈꯣꯏꯕꯨꯗꯤ ꯑꯣꯞꯁꯟ ꯑꯍꯨꯝ ꯈꯥꯏꯗꯣꯛꯑꯦꯕ ꯊ ꯆꯪꯒꯦꯔ ꯆꯪꯒꯦꯔ ꯀ ꯆꯪꯅꯤꯡꯕꯩꯅꯦꯕ ꯀꯦꯠꯂ ꯁꯤꯅꯕꯦ ꯂꯩꯇꯔꯤꯗꯤ ꯌꯥꯝꯅ ꯎꯝ ꯃꯥ ꯆꯥꯟꯗꯤꯒꯔ ꯑꯅꯤꯈꯛ ꯂꯩ ꯑꯗꯒꯤ ꯑꯃꯨꯛ ꯃꯅꯤꯄꯨꯔꯗꯁꯨ ꯑꯅꯤ ꯐꯤ ꯂꯩꯗꯤ ꯂꯩꯝꯃꯦ ꯀꯅꯣ ꯑꯗꯨꯃꯥꯏꯅ ꯂꯩꯕꯒꯤꯅ ꯊꯕꯛ ꯆꯪ ꯀꯧꯗꯦꯗꯅ
ꯑꯥ - ꯑꯥ꯫
ꯇꯅꯦꯗ
ꯑꯗꯨꯒ ꯁꯤꯁꯤꯒꯤ ꯀꯩꯅꯣꯁꯦ ꯐꯣꯟ ꯇꯧꯅꯔꯤꯁꯦ ꯃꯣꯏ ꯃꯤꯅꯤꯠ ꯇꯔꯥꯔꯥ ꯇꯔꯥꯃꯥꯊꯣꯏꯔ ꯁꯨꯃꯥꯏꯅ ꯇꯥꯔꯀꯥꯟꯗ ꯃꯇꯣꯝꯗ ꯀꯛ ꯆꯒꯝꯅꯤꯀꯣ ꯑꯗꯨ ꯀꯛꯆꯔꯀꯥꯟꯗ ꯑꯩꯅ ꯑꯃꯨꯛ ꯇꯧꯔꯛꯀꯗꯣꯏꯅꯤꯀꯣ꯫ ꯑ ꯍꯥꯏꯗꯤ ꯐꯣꯟꯗꯣ ꯑꯃꯨꯀ ꯇꯧ ꯊꯅꯕ ꯅꯧꯅꯥ ꯃꯉꯥꯔꯛꯅꯤ꯫
ꯑꯣ ꯍꯥꯏꯗꯤ ꯁꯨꯃꯥꯏꯅꯥ ꯃꯤ ꯑꯣ ꯅꯣꯡꯃꯒꯤ ꯃꯉꯥ ꯑꯣꯏꯗꯕ
ꯅꯣꯡꯃꯒꯤ ꯅꯠꯇꯦ ꯃꯉꯥꯗ ꯂꯣꯏꯔꯦ
ꯃꯉꯥꯗ ꯂꯣꯏꯔꯦ ꯑꯗꯨ ꯑꯗꯨꯒ ꯉꯁꯤ ꯇꯧꯔꯒ ꯑꯃꯨꯛ ꯍꯌꯦꯡ ꯇꯧꯕꯗꯤ ꯌꯥꯔꯣꯏꯗꯕ
ꯂꯣꯏꯔꯦ ꯃꯉꯥꯗ ꯑꯣ ꯃꯤ ꯑꯃꯗ ꯑꯣꯡꯅꯤ ꯃꯉꯥ ꯃꯥ ꯀꯥ ꯃꯤꯃꯗ
ꯑꯗꯨꯗꯤ ꯑꯗꯨꯝ ꯑꯗꯨ ꯐꯪꯅꯗꯨꯅꯥ ꯂꯣꯏꯔꯦꯕ ꯐꯪꯉꯔꯣꯏꯕ
ꯑꯥ
ꯑꯥ
ꯋꯥꯟ ꯇꯥꯏꯝꯅꯦꯕ
ꯑꯣ ꯑꯗꯨ ꯅꯪꯅ ꯑꯃꯨꯛ ꯅꯪꯅ ꯃꯣꯏꯒꯤ ꯀꯩꯅꯣ ꯄꯤꯊꯣꯔꯛꯄꯅꯤ ꯅꯪꯅ ꯃꯤ ꯑꯇꯣꯞꯄꯗꯗꯤ ꯇꯧꯕ ꯌꯥꯗꯣꯏꯅꯦꯕ ꯑꯩꯩꯅꯣꯟꯗꯤ ꯑꯇꯣꯞꯄ
ꯑꯥ ꯑꯥ ꯑꯥ ꯑꯥ ꯑꯦꯃꯥꯟꯕꯤꯅ ꯈꯣꯝꯃꯥꯛꯑꯣꯅ
ꯑꯣ ꯅꯪ ꯑꯃ ꯃꯤ ꯇꯧ ꯂꯣꯏꯈ꯭ꯔꯕ ꯅꯪ ꯃꯤ ꯑꯃ
ꯑꯩ ꯇꯧꯗ꯭ꯔꯤ ꯑꯩ ꯑꯃꯐꯥꯎ ꯇꯧꯗ꯭ꯔꯤ ꯃꯥ ꯃꯥꯒ ꯃꯥꯅ ꯇꯧꯔꯛꯑꯒ ꯋꯥꯔꯤꯗꯤ ꯁꯥꯟꯅꯈ꯭ꯔꯦꯕ ꯑꯗꯨꯒ ꯑꯩꯅ ꯇꯧꯕꯒꯤꯗꯤ ꯅꯪ ꯅꯥ ꯏꯌꯍꯟ ꯍꯥꯂꯦꯕ ꯑꯗꯨꯅ ꯑꯩꯁꯨ ꯐꯖꯅꯗꯤ ꯈꯪꯗꯦꯕ
ꯑꯣꯝ ꯑꯗꯨꯗꯤ ꯅꯪ ꯑꯣ ꯅꯪ ꯐꯪꯉꯒ ꯐꯪꯉꯕꯣ
ꯑꯩ ꯑꯩꯗꯤ ꯐꯪꯉꯦ ꯃꯥꯅ ꯃꯥꯅ ꯇꯧꯔꯛꯄꯩꯗꯨꯗꯤ ꯐꯪꯉꯦ ꯑꯩꯁꯨ ꯃꯉꯥꯔꯛꯇꯤ ꯇꯧꯔꯦꯕꯀꯣ
ꯎꯝ
ꯏꯃꯥꯃꯤꯅ ꯃꯉꯥꯔꯛ ꯇꯧꯔꯛꯑꯦꯕ
ꯇꯥꯔꯛ ꯑꯕꯥ ꯑꯩꯅꯥ ꯂꯩꯔꯤꯁꯦ
ꯑꯗꯨꯒꯤ ꯃꯉꯥꯔꯛ ꯇꯧꯔꯛꯄꯗꯨꯒꯤ ꯄꯩꯁꯥ ꯗꯣ ꯑꯗꯨꯗꯤ ꯐꯪꯈ꯭ꯔꯦꯕ ꯍꯣꯏ ꯑꯩꯁꯦ ꯏꯃꯥꯟꯕꯤꯅ ꯃꯉꯥꯔꯛ ꯇꯧꯔꯛ ꯈ꯭ꯔꯦꯕ ꯑꯗꯨꯅꯦꯕ ꯑꯩꯅꯥ ꯉꯥꯔꯟ ꯍꯥꯏꯗꯣ ꯂꯨꯄꯥ ꯆꯍꯨꯝꯒ ꯅꯤꯄꯥꯟ ꯐꯪꯉꯦ ꯍꯥꯏꯕꯗꯣ
ꯑꯣ ꯌꯥꯝ ꯑꯗꯨꯁꯨꯀꯗꯗ ꯅꯠꯇ꯭ꯔ
ꯑꯗꯨ ꯅꯦ ꯍꯥꯢꯁꯦ ꯀꯩꯅꯣ ꯍꯥꯏꯗꯤ ꯁꯨꯝ ꯌꯥꯝ ꯂꯥꯏꯅ ꯐꯪꯉꯤꯗꯅ
ꯎꯝ ꯍꯥꯏꯗꯤ ꯁꯨꯐꯝ ꯐꯪꯗꯕ ꯄꯩꯁꯥ ꯊꯣꯛꯇꯕ ꯃꯤꯒꯤꯗꯤ
ꯑꯗꯨꯅꯦ ꯑꯩꯁꯦ ꯑꯗꯨꯅꯦ ꯏꯃꯥꯟꯕꯤꯅ ꯀꯥꯟꯅꯕꯅꯤꯅꯦ ꯇꯧꯁꯜꯂꯨꯅꯦ ꯇꯧꯔꯛꯦ ꯑꯩꯁ ꯑꯍꯥꯟꯕꯗ ꯇꯜꯂꯝꯃꯦꯕꯣ ꯇꯜꯂꯤꯗꯥ ꯍꯥꯏꯅ ꯑꯗꯨꯝ ꯃ ꯋꯥ ꯋꯥꯔꯤ ꯁꯛ ꯁꯥꯟꯅꯕꯁꯤꯅ ꯅꯪ ꯋꯥꯆꯦꯞꯇꯁꯨ ꯋꯥꯔꯤ ꯑꯗꯨꯝ ꯁꯥꯟꯅꯩꯅꯤ ꯋꯥꯔꯤ ꯁꯥꯟꯅꯕꯁꯤꯅ ꯁꯤꯔ ꯠꯇ꯭ꯔꯣ ꯍꯥ ꯇꯧꯔꯦ ꯄꯩꯁꯥꯁꯨ ꯐꯪꯗꯣꯏꯅꯦ ꯍꯥꯏ ꯇꯧꯔꯒ
ꯑꯩ ꯑꯩꯁꯨꯅꯦ ꯍꯟꯗꯛꯇꯤ ꯄꯩꯁꯥ ꯇꯥꯅꯤꯡꯉꯦ ꯍꯥꯏꯕ ꯑꯩꯈꯣꯏꯒꯤ ꯑꯣ ꯐ ꯑꯩꯈꯣꯏꯒꯤ ꯎꯝ ꯏꯁꯀꯣꯂꯔꯁꯤꯞ ꯐꯪꯉꯤꯗꯅ
ꯇꯥ ꯑꯥ
ꯀꯥꯟꯗ ꯇꯪꯈꯥꯏ ꯑꯃ ꯄꯤꯁꯜꯂꯦꯕꯀꯣ
ꯑꯥ ꯑꯥ
ꯑ ꯀꯣ ꯁꯤ ꯑꯣꯐ ꯇꯧ ꯌꯥꯅꯤꯅ ꯐ꯭ꯔꯤꯖꯁ ꯎ ꯌꯥ ꯑꯗꯨ ꯇꯪꯈꯥꯏ ꯄꯤꯁꯜꯂꯦꯕ ꯍꯟꯗꯛꯇꯤ ꯊꯥꯔꯇꯤꯟ ꯐꯪꯉꯦꯕ ꯇꯔꯥꯍꯨꯝꯗꯣꯏ ꯐꯪꯉꯦ ꯍꯥꯟꯅꯗꯤ ꯅꯤꯄꯥꯟꯈꯛ ꯈꯪꯉꯦꯕ
ꯑꯣ ꯀꯩꯒꯤꯅꯣ ꯆꯍꯤ ꯌꯥꯝꯈꯠꯂꯛꯄꯩꯔꯣ
ꯆꯍꯤ ꯍꯣꯡꯒꯄꯗꯤ ꯑꯁꯦꯡꯕꯗꯤ ꯃꯦꯗꯤꯀꯦꯜꯒꯤꯗꯤ ꯇꯔꯥꯍꯨꯝꯗꯣꯏ ꯇꯔꯥꯍꯨꯝꯗꯣꯏ ꯐꯪꯒꯗꯕꯅꯦꯕ ꯑ ꯃꯃꯥꯡꯒ ꯆꯥ ꯊ ꯀꯩꯅꯅꯣ ꯇꯅꯤ ꯄꯥꯟ ꯈꯛ ꯈꯉꯦ ꯑꯗꯨ ꯍ ꯍꯗ ꯐꯪꯉꯦꯕ ꯑꯗꯨ ꯇꯔꯥꯍꯨꯝꯗꯣꯏ ꯐꯪꯕꯁꯦ ꯑꯁꯥꯏꯗꯑꯕ ꯃꯣꯏꯗ ꯃꯣꯏ ꯍꯥꯟꯅ ꯅꯤꯄꯥꯟ ꯐꯪꯕꯗꯗꯤ ꯄꯥꯟ ꯇꯗꯥꯏꯔꯛ ꯄꯤꯌꯨ ꯍꯥꯏꯌꯦꯕ ꯑꯗꯩ ꯅꯤꯄꯥꯟ ꯄꯤꯤꯁꯟꯈꯤꯕ
ꯃꯣꯏꯅ
ꯈꯪꯕꯒꯤ ꯅꯨꯃꯤꯠ ꯅꯣꯏ ꯀꯌꯥ ꯐꯪꯉꯤꯅꯣ ꯅꯤꯄꯥꯜ ꯐꯪꯉꯤ ꯇ꯭ꯔꯥ ꯅꯤꯄꯥꯜ ꯄꯤꯌꯣ ꯍꯥꯏꯌꯦꯕ
ꯑꯣ ꯑꯣ ꯑꯐꯪ ꯑꯐꯪꯕ ꯑꯐꯪꯕ ꯄꯩꯁꯥꯥꯁꯦ ꯃꯣꯏ ꯄꯨꯂꯞ ꯄꯨꯂꯞ ꯂꯧꯔꯤꯕ
ꯍꯣꯏ ꯍꯣꯏ ꯍꯣꯏ ꯑꯗꯨ ꯃꯤ ꯆꯥꯎꯔꯒꯗꯤ ꯑꯃꯨꯛ ꯂꯧꯗꯕ ꯌꯥꯎꯋꯦ ꯍꯥꯏꯗꯤ ꯈꯪꯗꯦ ꯃꯣꯏ ꯑꯦꯁꯦꯁꯤꯌꯥꯒꯤꯗꯤ ꯑꯃꯨꯛ ꯊꯥꯔꯇꯤꯟ ꯐꯪꯕꯒꯤ ꯑꯗꯨ ꯂꯣꯏꯅꯃꯛ ꯄꯤꯌꯦꯕꯀꯣ ꯑꯗꯣ ꯑꯩꯈꯣꯏꯅꯤꯄꯥꯟ ꯈꯛ ꯐꯪ ꯆꯥꯡꯈꯛꯤꯑꯅ ꯑꯗꯣꯟꯛꯤ ꯇꯔꯥꯍꯨꯝꯗꯣꯏ ꯐꯪꯕꯗꯣ ꯍꯥꯏꯗꯣꯛꯇꯕꯤꯗ ꯅꯤꯄꯥꯟꯈꯛ ꯄꯤꯅꯦꯕꯚ ꯑꯗꯨ ꯅꯤꯄꯥꯟꯈꯛ ꯐꯪꯕꯗꯣ ꯍꯟꯗꯛꯇꯣ ꯑꯩꯁꯦ ꯀꯨꯏ ꯍꯟꯗꯛ ꯐꯪꯗ꯭ꯔꯦꯗꯅꯀꯣ ꯐꯪꯕ ꯀꯥꯟꯗ ꯄꯤꯁꯟꯒꯦ ꯇꯧꯅꯦꯕ ꯑꯗꯨꯁꯨꯤꯩ ꯀꯛꯑꯒ ꯇꯧꯒꯦ ꯍꯥꯏꯔꯒ ꯇꯤꯛꯀꯦꯠꯁꯦ ꯅꯤꯄꯥꯟ ꯈꯛꯅꯤꯅ ꯀꯥꯟꯅꯅꯤ ꯄꯩꯁꯥꯗ ꯂꯦꯝꯃꯍꯣꯏ ꯀꯥꯏꯅ ꯈꯜꯂꯒ ꯐꯦꯠꯇꯨ ꯇꯔꯥ ꯃꯔꯤ ꯆꯪ ꯊꯣꯛꯈ꯭ꯔꯦꯕ
ꯑ ꯑ ꯑꯥ ꯑꯃ ꯐꯪꯉꯤ ꯌꯥꯗ ꯑꯃ ꯐꯪꯉꯤ ꯌꯥꯗ
ꯑꯗꯨ ꯇꯔꯥꯍꯨꯝꯗꯣꯏ ꯑꯣꯏꯁꯨꯅꯦ ꯁꯦꯗꯨꯎ ꯗꯧꯕꯩꯅꯦꯕ ꯅꯨꯃꯤꯠ ꯑ ꯑꯩꯈꯣꯏꯗꯣ ꯅꯨꯃꯤꯠ ꯀꯌꯥ ꯅꯝ ꯆꯧꯗꯔ ꯀꯥꯟ ꯂꯤ ꯆꯁꯤꯡ ꯑꯍꯨꯝꯐꯥꯎ ꯇꯤ ꯀꯩꯅꯣ ꯍꯥꯞꯄꯦꯕ ꯃꯣꯏꯒꯤ ꯆꯥꯔꯖ ꯂꯧꯕꯒꯤ ꯍꯤꯟꯗꯤ ꯀꯣꯒꯒꯤ ꯆꯥ ꯆ ꯑꯗꯨꯒ ꯂꯨꯄꯥ ꯆꯥꯝꯃꯉꯥ ꯑꯃꯁ ꯑꯗꯨꯅ ꯑꯩꯅ ꯑꯇꯣꯞꯄ ꯁꯥꯏꯗꯠꯇꯒꯤ ꯑꯍꯥꯟꯕ ꯚ꯭ꯌꯨ ꯀ ꯐꯪꯅꯕ ꯍꯥꯏꯅ ꯇꯧꯈꯤꯕꯅꯦꯕ
ꯑꯥ ꯑꯥ
ꯑꯦꯛꯁꯇ꯭ꯔꯥ ꯂꯧꯈ꯭ꯔꯕ ꯑꯗꯨꯗꯤ ꯂꯤꯁꯤꯡ